ꯍꯜꯂꯣ ꯇꯥꯏꯌꯦ
ꯀꯩꯗꯧꯔꯤꯒꯦ
ꯇꯨꯝꯃꯤꯅꯦ ꯅꯪꯗꯤ
ꯑꯩꯁꯨ ꯍꯤꯄꯝꯕꯅꯦ
ꯍꯥꯥ ꯑꯣ ꯅꯊꯟꯇꯔꯣ
ꯑꯩꯁꯨ ꯍꯤꯞꯄꯝꯕꯅꯦ
ꯅꯊꯟꯇꯔꯣ ꯍꯥꯏꯕꯅꯦ ꯐꯩꯅꯦ
ꯑꯩ ꯍꯤꯞꯄꯝꯕꯅꯦ ꯍꯥ
ꯐꯩꯌꯦꯕ ꯑꯁ
ꯆꯥꯛ ꯆꯥꯔꯕꯣ ꯅꯪꯗꯤ
ꯎꯝ ꯆꯥꯔꯦ ꯉꯁꯤꯗꯤ
ꯆꯥꯔꯦ ꯍꯥꯏꯕ
ꯎꯝ ꯅꯪꯗꯤ
ꯆꯥꯔꯦ ꯆꯥꯕꯗꯤ ꯕꯣꯜ ꯌꯦꯡꯉꯤꯅꯦ ꯕ ꯑꯦ ꯕꯣꯜ ꯌꯦꯡꯉꯤꯅꯤ ꯕꯣꯜ ꯉꯥꯏꯕꯒꯤ ꯑꯣꯏꯅ ꯍꯤꯞꯄꯝꯕ ꯑꯩꯁꯦ ꯈꯪꯕ꯭ꯔꯥ
ꯄꯨꯡ ꯀꯌꯥꯗ꯭ꯔꯣ
ꯍꯨꯝ
ꯊꯦꯡꯔꯝꯅꯤꯗ ꯕꯣꯜꯗꯣ
ꯊꯦꯡꯉꯦꯗ ꯄꯨꯡ ꯕꯥꯔꯣ ꯃꯈꯥꯏꯗ
ꯍꯧꯖꯤꯡꯅ ꯉꯥꯏꯔꯗꯤ ꯐꯖꯅ ꯉꯥꯏꯔꯅꯤꯍꯦ ꯉꯥꯏꯍꯥꯛ ꯇꯨꯝꯊꯣꯛꯑꯣ
ꯄꯨꯡ ꯕꯥꯔꯣ ꯃꯈꯥꯏ
ꯅꯊꯟꯇ ꯉꯥꯏꯔꯣ
ꯎꯝ
ꯀꯩ ꯃꯊꯦꯜ ꯆꯥꯔꯒꯦ ꯇꯥꯕꯔꯣ
ꯑꯩꯗꯤ ꯇꯥꯏ ꯍꯣꯏ
ꯇꯥꯔꯗꯤ ꯈꯨꯝꯕ ꯌꯥꯗ꯭ꯔꯣ
ꯇꯥꯏꯅ ꯈꯨꯝꯃꯤꯁꯤꯕꯨ ꯑꯩꯗꯤ ꯉꯁꯤꯁꯦ ꯉꯁꯤꯁꯦ ꯀꯩꯅꯣ ꯆꯥꯏ
ꯑꯥ
ꯇꯥꯕ꯭ꯔꯥ
ꯇꯥꯏ ꯍꯥꯏꯔꯛꯑꯣ
ꯑꯩꯗꯤ ꯉꯁꯤꯁꯦ ꯆꯝꯐꯨꯠ ꯑꯃꯒ ꯀꯩꯅꯣ ꯑ ꯀ ꯍꯥꯏꯒꯦꯗ ꯈꯥꯃꯦꯟ ꯑꯁꯤꯟꯕꯒ ꯃꯣꯔꯣꯛꯀ ꯉꯥꯔꯤꯒ ꯇꯧꯔꯒ ꯃꯦꯠꯄꯗꯣ ꯎ ꯈꯥꯃꯦꯟ ꯍꯥꯟꯅ ꯃꯩꯗ ꯉꯥꯟꯊꯣꯛꯑꯒ ꯀꯩꯅꯣ ꯇꯧꯕꯗꯣ
ꯑꯣ ꯑꯣ ꯑꯣ
ꯃꯣꯔꯣꯛ ꯃꯦꯠꯄꯗꯣ ꯑꯗꯣ ꯆꯠꯅꯤꯗ ꯆꯥꯔꯦ ꯑꯗꯨꯒ ꯑꯂꯨ ꯇꯥꯎꯔꯦ
ꯀꯅꯥ ꯊꯣꯛꯢꯅꯣ
ꯑꯩꯈꯣꯏ ꯏꯃꯥꯒ ꯄꯥꯕꯨꯡꯒ ꯇꯧꯕꯅ ꯃꯁꯤꯗꯤ ꯑꯩꯗꯤ ꯇꯧꯗꯕ ꯌꯥꯎꯗꯦ ꯀꯣ ꯂꯤꯛꯁꯨ ꯐꯦꯡꯗꯦ ꯑꯩꯣꯏ ꯏꯅꯥꯎ ꯄꯅꯦ ꯈꯣꯣꯏ ꯐꯦꯡꯉꯦ ꯏꯅꯥꯎ ꯄ ꯇꯟꯗꯥꯋꯦ ꯄꯂꯤꯗꯕꯒꯦ ꯂꯩꯇꯦ ꯅꯨꯨꯄꯥ ꯑꯅꯤ ꯉꯥꯛꯛꯇꯅꯦ
ꯑꯣ ꯑꯣ ꯎꯔꯦ ꯑꯣꯔꯦ ꯑꯦ
ꯑꯗꯨꯒꯕ ꯅꯪꯦ
ꯍꯥꯥ
ꯎꯗꯤ ꯀꯅꯥ ꯀꯅꯥ ꯆꯔꯦ ꯄꯥꯎꯁꯤꯅꯦꯦ
ꯈꯇꯅꯦ
ꯑꯩ ꯅꯣꯏ ꯏꯆꯦ ꯂꯥꯛꯇ꯭ꯔꯤꯕꯣ
ꯂꯥꯛꯇ꯭ꯔꯤꯌꯦꯦ ꯌꯥꯝ
ꯅꯪ ꯋꯥꯔꯤ ꯇꯧꯔꯤꯗꯨꯣꯏꯅꯣ ꯀꯅꯥꯒ ꯁꯤꯗꯤ
ꯅꯥꯒ ꯇꯧꯔꯤꯕ ꯇꯧꯗꯦ ꯌꯥꯏ
ꯅꯨꯡꯉꯥꯏꯇꯦ ꯅꯪ ꯋꯥꯔꯤ ꯁꯥꯕ ꯃꯥꯜꯂꯣ ꯍꯧꯖꯤꯗꯣ ꯃꯤ ꯑꯇꯣꯞꯄꯒ
ꯁꯥꯗꯦꯦ
ꯑꯣ ꯑꯩ ꯁꯥꯕ ꯃꯥꯜꯂꯨꯔꯗꯣꯏꯅꯦ ꯁꯥꯎꯕ ꯌꯥꯗꯦ ꯄꯨ
ꯆꯥꯎꯥꯎꯔꯦꯦ
ꯁꯥꯕꯅꯗ
ꯑꯗꯨ ꯄ ꯁꯥꯥ ꯁꯥꯕꯅꯦ
ꯑꯩꯅ ꯉꯁꯥꯏ ꯅꯪꯉꯣꯟꯗ ꯕꯤꯖꯤꯅꯦꯁ ꯊꯥꯔꯒ ꯅꯪꯅ ꯀ꯭ꯌꯥ ꯁꯣꯛ ꯇꯥ ꯇꯥꯗꯕꯗꯣ ꯑꯩꯅ ꯁꯥꯎꯅꯤꯡꯕꯗꯣ ꯑꯩꯗꯣ ꯅꯪꯉꯣꯟꯗ ꯔꯤꯄ꯭ꯂꯥꯏ ꯄꯤꯕꯅꯦꯕ ꯈꯪꯕ꯭ꯔꯥ
ꯎꯝ
ꯅꯪꯒꯤ ꯀꯩꯅꯣꯗꯣ ꯍꯦꯛ ꯎꯕꯒ ꯚꯤꯗꯤꯑꯣꯗꯣ ꯎꯕꯒ ꯑꯩꯁꯦ ꯅꯪꯉꯣꯟꯗ ꯔꯤꯄ꯭ꯂꯥꯏ ꯄꯤꯕꯅꯦꯕ ꯈꯪꯕ꯭ꯔꯥ ꯏꯁ꯭ꯇꯦꯇꯁꯇꯨꯒꯤ ꯔꯤꯄ꯭ꯂꯥꯏꯅꯦꯕ ꯑꯩ ꯄꯤꯕꯗꯣ ꯑꯗꯨꯒ ꯁ꯭ꯇꯦꯇꯁꯀꯤ ꯔꯤꯄ꯭ꯂꯥꯏ ꯑꯣꯏꯅ ꯆꯠꯂꯝꯗ꯭ꯔꯕ ꯑꯗꯨꯏꯅꯦ ꯁꯨꯃꯥꯏꯅ ꯇꯧꯋꯦꯕ ꯋꯥꯆꯦꯞꯁꯦ ꯅꯠꯇꯦ ꯁꯨꯃꯥꯏꯅ ꯇꯧꯋꯦ ꯅꯠꯇꯦ ꯏꯊꯟꯇ ꯅꯠꯇꯦ ꯃꯤ ꯑꯇꯣꯞꯄꯅ ꯑꯩꯉꯣꯟꯗ ꯀꯩꯅꯣ ꯇꯧꯔꯛꯄꯁꯨ ꯑꯗꯨꯃꯥꯏꯅ ꯇꯧꯋꯦ ꯑꯗꯨꯒ ꯃꯤꯉꯣꯟꯗ ꯑꯩꯅ ꯊꯥꯕꯁꯨ ꯑꯗꯨꯃꯥꯏꯅ ꯇꯧꯋꯦꯕ ꯃꯔꯔ ꯃꯔ ꯆꯂꯛꯄ ꯋꯥꯆꯦ ꯍꯣꯏ ꯑꯩꯁꯨ ꯑꯣꯏꯔꯝꯕ ꯌꯥꯗꯣ ꯃꯤ ꯑꯇꯣꯞꯄꯁꯨ ꯑꯗꯨꯝ ꯇꯧꯋꯦ ꯍꯥꯏꯕ ꯀꯩꯅꯣ ꯀꯩ ꯍꯥꯏꯒꯗ꯭ꯔꯥ ꯑꯣꯜ ꯚꯔꯖꯟ ꯑꯣꯜ ꯚꯔꯖꯟ ꯋꯥꯆꯞꯇꯣ
ꯎꯝ
ꯑꯗꯨꯒ ꯊꯥꯅꯕꯗꯣ ꯑꯗꯨꯃꯥꯏꯅ ꯇꯧꯋꯦ ꯑꯞꯗꯦꯠꯀꯨꯝꯕꯧꯕ ꯇꯧꯕꯤꯗꯕꯒꯨꯝꯕꯗꯣ ꯋꯥꯆꯦꯞꯇꯣ ꯑꯅꯝꯕ ꯅꯪ ꯋꯥꯦꯞ ꯑꯗꯦ ꯌꯥꯝ ꯄꯥꯀꯅꯣ ꯌꯥꯝ ꯄꯥꯛꯇꯔꯝꯃꯣꯏꯅ ꯈꯟꯖꯦ ꯑꯗꯨꯣꯏꯅꯦ ꯑꯩꯗꯤ ꯑꯞꯗꯦꯠꯧ ꯇꯧꯋꯦ ꯑꯦꯕ꯭ꯔꯤ ꯋꯤꯛ
ꯅꯠꯇꯦ ꯑꯩꯅ ꯊꯥꯒꯠꯂꯛꯄꯗꯣ ꯄꯛꯇ꯭ꯔꯣ ꯍꯥꯏꯕꯅꯦ
ꯑꯗꯨ ꯅꯪꯒ ꯅꯪꯗꯣ ꯑꯗꯨꯃꯥꯏꯅ ꯇꯧꯔꯝꯒꯅꯤ ꯍꯥꯏꯕ ꯊꯥꯖꯗꯕꯗꯣ ꯄꯛꯄ ꯄꯛꯇꯕꯗꯤ ꯇ ꯌꯥꯝ ꯊꯥꯖꯗꯕꯗꯣ ꯑꯗꯨꯃꯥꯏꯅ ꯇꯧꯋꯦꯕ
ꯑꯗꯣ ꯀꯃꯥꯏ ꯊꯥꯖ ꯑꯁ ꯍꯥꯏꯕ ꯍꯥꯏꯗꯤ ꯑꯩ
ꯑꯗꯨꯃꯥꯏꯅ ꯇꯧꯔ ꯇꯧꯔꯝꯒꯅꯤ ꯍꯥꯏꯕ ꯊꯥꯖꯗꯕꯗꯣ ꯊꯥꯖꯕꯒꯤ ꯋꯥꯡꯃꯗ ꯍꯥꯏꯅ ꯑꯗꯨꯝ ꯈꯪꯗꯦꯅ ꯀꯔꯤꯗ ꯅꯝꯅꯤꯉꯥꯏ ꯂꯩꯒꯦꯅꯦ ꯀꯔꯤ ꯚꯗꯤꯑꯣꯗ ꯅꯝꯕ ꯂꯥꯛꯑꯦ ꯑꯗꯨꯒ ꯑꯁ ꯈꯣꯡ ꯑꯃ ꯊꯥꯡꯒꯠꯂꯝꯃ ꯑꯗꯨꯝ ꯀꯔꯤꯒꯤꯅꯪ ꯀꯜꯂꯂꯣ
ꯠꯇꯦꯡ ꯉꯦ ꯁꯥꯏꯗꯩꯩꯅꯣ ꯀꯣꯆꯤꯡ ꯆꯠꯄꯒꯤ ꯑꯁ ꯇꯧꯐꯝ ꯈꯪꯗꯅ ꯕꯦꯦꯛ ꯑꯃ ꯌꯥꯟꯁꯤꯜꯂ ꯕꯦꯛ ꯑꯃ ꯌꯦꯟꯁ ꯀꯣꯆꯤꯡ ꯆꯠꯂꯤꯅꯦ ꯑꯗꯣ ꯍꯜꯂꯛꯑꯒ ꯕꯦꯛ ꯑꯃ ꯌꯥꯜꯂꯒ ꯇꯧꯔꯤꯅꯦ ꯑꯗꯣ
ꯎꯝ ꯎꯝ ꯐꯔꯦ ꯐꯔꯦ ꯑꯩ ꯇꯥꯛꯄꯤꯒꯦ ꯂꯥꯛꯑꯣ ꯏꯅꯥꯛꯇ ꯑꯣꯏꯅ ꯅꯠꯇ꯭ꯔꯥ ꯑꯩ ꯑꯣꯏꯅ ꯂꯥꯛꯑꯣ ꯍꯥꯏꯕ꯭ꯔꯥ ꯅꯪ ꯇꯥꯛꯄꯤ
ꯅꯪ ꯅꯪ ꯑꯣꯏꯅ ꯂꯥꯛꯑꯣ
ꯍꯌꯦꯡ ꯑꯣꯏꯔꯁꯨ ꯍꯦꯛꯇ ꯂꯥꯛꯊꯔꯕꯅꯦ
ꯂꯥꯛꯑꯣ ꯂꯥꯛꯑꯣ
ꯀꯔꯤ ꯄꯤꯖꯒꯅꯤ ꯑꯩꯒꯤꯗꯤ
ꯂꯤꯅꯤ ꯉꯥꯏ ꯂꯩꯇꯦ ꯇꯅꯤꯪ ꯏ ꯅꯥ
ꯄꯤꯖꯅꯤꯡꯉꯥꯏ ꯑꯃꯗꯤ ꯄꯤꯕ ꯇꯥꯏ ꯄꯤꯗꯗꯤ ꯂꯥꯛꯅꯤꯡꯗꯦ
ꯍꯥꯏꯔꯛꯑꯣ ꯑꯗꯣ ꯀꯩ ꯄꯥꯝꯒꯦ ꯍꯥꯏꯕꯅꯦ
ꯎꯝ ꯑꯩꯗꯤ ꯕꯤꯔꯌꯥꯅꯤꯒꯨꯝꯕ
ꯅꯪ ꯂꯩꯔꯒ ꯄꯨꯔꯛꯑꯣ ꯑꯗꯨꯗꯤ ꯁꯤꯗ ꯌꯣꯟꯗꯦꯕ
ꯁꯦꯜ ꯌꯥꯝ ꯆꯪꯕ ꯅꯪꯅ ꯂꯩꯗꯕꯤꯗ ꯁꯦꯜ ꯈꯤꯇꯪ ꯆꯪꯕ ꯑꯩꯉꯣꯟꯗ ꯍꯥꯏꯔꯛꯄ
ꯅꯪꯒꯤꯁꯨ ꯌꯥꯝꯃꯤꯗꯨꯗꯤ
ꯇꯥꯅꯤꯡꯗꯦꯍꯦ ꯑꯗꯣ ꯑꯗꯨ ꯐꯔꯦꯕꯀꯣ ꯑꯩꯉꯣꯟꯗ ꯑꯩ ꯑꯩ ꯀꯩꯅꯣꯝ ꯍꯥꯏꯕꯤꯒꯦꯕ ꯈꯪꯕ꯭ꯔꯥ ꯍꯣꯏ ꯐꯔꯦꯕ ꯑꯗꯨꯗ ꯑꯩ ꯀꯩꯅꯣꯝ ꯍꯥꯏꯕꯤꯒꯦꯕ
ꯑꯔ ꯍꯥ
ꯉꯁꯥꯏ ꯑꯩꯅ ꯄꯈꯣꯡ ꯆꯂꯦꯀꯣ ꯅꯪꯉꯣꯟꯗ
ꯌꯥꯔꯦ ꯑꯗꯨꯒꯨꯝꯕ ꯋꯥꯔꯤ ꯇꯧꯔꯛꯀꯅꯣꯏ ꯑꯩ ꯈꯥꯔꯦ
ꯑꯗꯨ ꯄꯥꯎꯍꯣꯡ ꯆꯜꯂꯦꯀꯣ ꯑꯗꯨ ꯅꯪ ꯑꯩ ꯑꯩꯅ ꯑꯃ ꯍꯪꯗ꯭ꯔꯤꯌꯦ ꯅꯉꯣꯟꯗ
ꯔꯦ
ꯑꯃꯥ ꯍꯧꯎꯔꯥ
ꯐꯅꯦ
ꯍꯦꯂꯦꯛ ꯍꯦꯂꯤꯀꯣꯞꯇꯔꯁꯤꯗ ꯈꯪꯕ꯭ꯔꯥ ꯆꯦꯛ ꯌꯥꯡꯈꯩ ꯄꯨꯔꯛꯄ ꯆꯦꯛ ꯌꯥꯡꯈꯩ ꯄꯨꯔꯛꯄꯗꯨꯗ ꯑꯃꯁꯦ ꯄꯥꯏꯅ ꯄꯥꯏꯅ ꯑꯃ ꯇꯥꯍꯧꯔꯕ ꯈꯥꯝꯊꯕꯗꯗꯤ ꯍꯦꯂꯤꯀꯣꯞꯇꯔꯗ ꯆꯦꯛꯛꯇꯣ ꯀꯌꯥ ꯂꯩꯒꯅꯤ
ꯑꯩ ꯍꯥꯏꯈ꯭ꯔꯤꯦꯗꯨꯗꯤ
ꯀꯌꯥ ꯂꯩꯒꯦꯅꯤ ꯍꯥꯏꯌꯣ
ꯑꯃ ꯇꯥꯈ꯭ꯔꯗꯤ ꯐꯣꯔꯇꯤ ꯅꯥꯏꯟ ꯅꯠꯇ꯭ꯔꯣ
ꯐꯣꯔꯇꯤ ꯅꯥꯏꯟ ꯐꯔꯦ ꯐꯔꯦ ꯉꯁꯥꯏ ꯖꯪꯒꯜꯗ ꯃꯤꯇꯤꯡ ꯇꯧꯋꯦ ꯍꯥꯏꯕꯅꯤꯀꯣ
ꯑꯣ
ꯖꯪꯒꯜꯗ ꯃꯤꯇꯤꯡ ꯇꯧꯕꯗ ꯂꯝ ꯍꯨꯏ ꯐꯣꯛꯁꯇꯣ ꯑ ꯏꯂꯤꯐꯦꯟꯗꯣ ꯂꯥꯛꯃꯟꯗꯕꯒꯤ ꯀꯧꯍꯟꯕ ꯆꯠꯈꯤ ꯀꯣ
ꯑꯥ
ꯑꯗꯨꯗ ꯂꯥꯛꯃꯟꯗꯕ ꯀꯩꯅꯣ ꯂꯝꯍꯣꯏꯗꯨꯁꯨ ꯂꯥꯛꯃꯟꯗꯕꯒꯤ ꯅꯤꯡꯊꯧꯁꯦ ꯁꯥꯎꯅꯦꯕ ꯅꯤꯡꯊꯧꯁꯦ ꯁꯥꯎꯔꯒ ꯃꯥꯁꯦ ꯑꯃꯨꯛ ꯃꯣꯏ ꯄꯨꯜꯂꯞ ꯂꯥꯛꯑꯦꯕ ꯂꯝꯍꯣꯏꯗꯨꯁꯨ ꯍꯥꯠꯂꯗꯕꯅꯦ ꯍꯥꯏꯅꯀꯣ ꯂꯣꯏ ꯂꯥꯛꯑꯦꯕ ꯂꯥꯛꯄ ꯃꯇꯝꯗ ꯂꯝꯍꯨꯏꯗꯨ ꯁꯤ ꯂꯩꯔꯝꯃꯦꯌꯦ ꯑ ꯀꯃꯥꯏꯅ ꯇꯧꯔꯒ ꯁꯤꯕꯅꯣ ꯍꯥꯏꯕꯗꯣ ꯍꯥꯏꯔꯛꯑꯣ
ꯑꯗꯨ ꯆꯦꯠꯇꯨꯅ ꯆꯦꯛꯑ ꯕ꯭ꯔꯤꯖꯇꯨꯅ ꯊꯣꯡꯔꯝꯕ ꯑꯣꯏꯔꯝꯅꯤ
ꯍꯩꯔꯝꯃꯤꯅꯦ ꯍꯩꯔꯝꯃꯤꯅꯦ ꯍꯩꯔꯝꯃꯤꯅꯦ ꯈꯥ ꯇꯧꯔꯦꯅꯦ ꯌꯥꯝ ꯅꯩꯔꯝꯃꯦꯅꯦ
ꯅꯣꯏꯗꯤꯗ ꯑꯩꯒꯤꯗꯤ ꯆꯞ ꯃꯥꯟꯅꯩ
ꯆꯝꯊꯣꯡ ꯆꯝꯐꯨꯠ
ꯍꯋꯥꯏ ꯑꯁꯥꯡꯕꯗꯣ ꯑꯗꯣ ꯆꯥꯔ ꯑꯗꯨꯒ ꯌꯦꯔꯨꯝ ꯑꯃꯒ ꯆꯠꯅꯤ ꯆꯥꯏ ꯀꯣꯠꯂꯒ ꯌꯦꯔꯨꯝꯗꯣ
ꯃꯊꯟꯇ ꯂꯩꯕ ꯅꯨꯡꯉꯥꯏꯕ꯭ꯔꯥ ꯅꯪꯕꯨ ꯀꯤꯗꯕ꯭ꯔꯥ
ꯊꯟꯇ ꯀꯩꯅꯣ ꯌꯥꯝ ꯂꯩꯑ ꯔꯦꯟꯃꯦꯠ ꯂꯩꯑ
ꯑꯣ ꯑꯣ ꯅꯣꯏ ꯅꯨꯄꯤ ꯈꯛꯇ ꯂꯩꯕ꯭ꯔꯣ ꯅꯣꯏꯒꯤ ꯔꯦꯟꯗꯣ ꯅꯣꯏꯗꯤ
ꯍꯣꯏ
ꯑꯁ ꯀꯤꯗꯕ꯭ꯔ ꯕꯣꯜꯒ ꯌꯦꯡꯉ ꯂꯥꯎꯕ ꯈꯣꯠꯄꯒ ꯂꯩꯇ꯭ꯔꯣ ꯍꯥ
ꯎꯝ ꯅꯨꯄꯥꯁꯨ ꯂꯩꯑꯦ ꯍꯣꯏ ꯅꯨꯄꯥ ꯍꯥꯏꯁꯦ ꯑꯁ ꯑꯍꯟꯁꯤꯡꯅꯦꯗ
ꯑꯥ
ꯌꯨꯝꯗ ꯄꯥꯛ ꯂꯩꯇꯦ ꯊꯕꯛ ꯆꯕ ꯑꯌꯨꯛꯇ ꯍꯧꯒꯠꯂꯒ ꯆꯠꯂꯦ ꯍꯧꯖꯤꯛ ꯈꯛꯇ ꯍꯜꯂꯛꯄ ꯃꯥꯜꯂꯦ
ꯎꯝ ꯋꯥꯔꯝꯒꯅꯤ ꯃꯣꯏꯁꯨ ꯑꯗꯨꯏꯅꯦ
ꯎꯝ ꯃꯁꯛ ꯐꯥꯎ ꯎꯗꯦꯗ ꯎꯝ ꯂꯥꯝꯗꯦ ꯏꯆꯤꯛ ꯆꯤꯛꯑꯦ ꯎꯝ
ꯏꯆꯤꯛ ꯆꯨꯛꯑ ꯅꯨꯡꯉꯥꯏꯔꯝꯒꯅꯤ ꯑꯗꯨꯗꯤ ꯏꯆꯤꯛ ꯆꯤꯛꯑꯗꯤ
ꯁꯤꯗ ꯂꯩꯔꯤꯅꯦ ꯑꯩ ꯁ꯭ꯀꯨꯜ ꯂꯥꯞꯄꯁꯨ ꯆꯤꯛꯄ ꯏꯆꯤꯛ ꯆꯤꯛꯄꯒꯤ
ꯑꫭ
ꯅꯨꯡꯉꯥꯏꯌꯦꯕ ꯁꯤꯗ ꯂꯩꯕꯗꯣ
ꯍꯣꯏ ꯑꯗꯨꯃꯥꯏꯅ ꯇꯧꯕꯅꯥ ꯐꯕꯅꯦꯗ
ꯎꯝ ꯕꯣꯜ ꯌꯦꯡꯉꯗꯤ ꯑꯗꯨꯝ ꯂꯥꯎꯕ ꯇꯥꯏꯌꯦꯗꯥ
ꯕꯣꯜ ꯌꯦꯡꯉꯗꯤ ꯑꯗꯨꯝ ꯂꯥꯎꯕ ꯇꯥꯕ꯭ꯔꯥ ꯉꯁꯤ ꯉꯁꯤꯗ ꯉꯁꯤꯅ ꯍꯦꯟꯅ ꯇꯥꯒꯅꯦꯕ ꯉꯁꯤꯅ ꯍꯦꯟꯅ ꯇꯥꯒꯅꯤ
ꯑꯁ ꯉꯁꯤ ꯑꯗꯨꯗꯣ ꯁꯤ
ꯍꯥꯥ ꯑꯥ
ꯑꯥ
ꯆꯨꯝꯗ꯭ꯔꯣ
ꯆꯨꯝꯃꯦ ꯆꯨꯝꯃꯦ ꯌꯥꯝ ꯅꯩꯗ ꯃꯣꯏꯒꯤ ꯎꯝ ꯑꯗꯣ ꯀꯩꯅꯣꯝ ꯍꯥꯏꯕꯤꯌꯨꯨꯔꯥ
ꯎꯝ
ꯀꯩꯅꯝ ꯍꯥꯏꯕꯤꯌꯨꯔꯣ
ꯍꯥꯏꯌꯣ
ꯍꯟꯗꯛ ꯑꯥꯔꯖꯦꯟꯇꯤꯅꯥꯅ ꯑꯗꯨꯝ ꯂꯧꯔꯗꯕꯅꯦꯀꯣ
ꯑꯥꯔꯖꯦꯟꯇꯤꯅꯥꯅꯦ ꯂꯧꯗ ꯂꯧꯔꯕꯅꯤꯅꯦ ꯁꯤꯃꯗꯤ ꯑꯗꯨꯝ ꯈꯪꯉꯨ
ꯃꯤ ꯑꯗꯨꯗꯥꯏꯅ ꯂꯧꯔꯦ ꯍꯥꯏꯗꯨꯗꯤ ꯑꯗꯨꯗꯤ ꯀꯃꯥꯏꯅ ꯇꯧꯕ
ꯍꯥꯥ
ꯃꯤ ꯑꯇꯩꯅꯗꯤꯀꯣ ꯂꯧꯔꯣꯏ ꯍꯥꯏꯌꯦ ꯑꯗꯣ ꯑꯉꯥꯡꯕ ꯂꯤꯠꯄ ꯅꯨꯄꯥꯗꯨꯅ ꯂꯧꯒꯅꯤ ꯍꯥꯏ
ꯑꯉꯥꯡꯒꯥꯏ ꯆꯂꯣꯍꯥꯏ ꯑꯉꯥꯡꯕ ꯀꯥꯏꯅ ꯐꯨꯗꯂꯗꯤ
ꯑꯩꯁꯨ ꯀꯩꯅꯣ ꯑꯩꯉꯣꯟꯗ ꯑꯣꯏꯅ ꯁꯥꯎꯔꯛꯑꯦ ꯀꯤꯌꯦ
ꯀꯔꯤꯒꯤ ꯑꯉꯥꯡꯕ ꯍꯣꯏ ꯑꯉꯥꯡꯕ ꯌꯥꯕ ꯃꯤꯔꯥ
ꯎꯝ
ꯃꯥꯒꯤꯗꯤꯀꯣ ꯃꯥꯒꯤꯗꯤ ꯁꯋꯤ ꯍꯥꯏꯕꯤꯗꯣꯏꯅꯦ ꯁꯋꯤ ꯁꯨꯏ ꯇꯄ ꯌꯦꯖꯦ ꯑꯩꯅ ꯍꯥꯏꯁꯦ ꯇꯥꯏ ꯇꯥꯗꯦ
ꯇꯥ ꯇ
ꯑꯩ ꯍꯥꯏꯕꯤꯒꯦ ꯃꯥꯏꯗꯤ ꯁꯨꯏ ꯁꯨꯏ ꯁꯨꯏ
ꯉꯁꯤ ꯌꯦꯡꯒꯗ꯭ꯔꯣꯅ
ꯌꯦꯡꯅꯗꯤ ꯀꯩꯅꯣꯅꯦ ꯑꯗꯨꯒꯤꯗꯃꯛꯇꯅꯦ ꯑꯩꯅ ꯇꯨꯝꯕ ꯃꯈꯩ ꯇꯨꯝꯗꯕ ꯃꯈꯩ ꯉꯥꯏꯔꯤꯁꯦ ꯄꯨꯡ ꯃꯔꯤ ꯃꯈꯥꯏꯁꯤꯦ ꯌꯦꯡꯗꯣꯏꯔꯅꯦ
ꯑꯁ ꯑꯗꯨꯗꯤ ꯑꯌꯨꯛ ꯇꯥꯔꯤꯅꯦ
ꯎꯝ
ꯍꯧꯖꯤꯛ ꯉꯟꯅ ꯇꯨꯝꯃꯣ ꯑꯗꯨꯒ ꯑꯃꯨꯛ ꯍꯧꯒꯜꯂꯣ
ꯑꯦ ꯑꯗꯨꯗꯤ ꯌꯦꯡꯉꯝꯃꯔꯣꯏꯍꯦ ꯇꯨꯝꯗꯕꯤ ꯌꯦꯡꯉꯗꯣꯏꯅꯦ ꯇꯨꯝꯗꯕꯤ ꯏꯁ ꯉꯥꯏꯗꯣꯏꯅꯦ ꯍꯧꯖꯤꯛ ꯇꯨꯝꯗꯕꯤ ꯍꯦꯛ ꯑꯗꯨꯃꯥꯏꯅ ꯇꯧꯋꯦ
ꯑꯣ
ꯇꯨꯝꯗꯕꯤ
ꯑꯁ ꯉꯔꯥꯡꯗꯤ ꯋꯥꯏꯑꯦ ꯉꯁꯤꯗꯣ ꯁꯨꯝ ꯇꯨꯝ ꯇꯨꯝꯕꯤꯗ ꯇꯨꯝꯕ ꯌꯥꯗꯣꯏꯕꯀꯣ ꯀꯗ ꯑꯣꯏꯔ ꯃꯥ ꯌꯥꯝ ꯋꯥꯏ ꯑꯗꯨꯒ ꯇꯨꯝꯗꯕꯒꯤ ꯀꯣꯛ ꯑꯃꯨꯛ ꯆꯤꯛꯑꯦ
ꯎꯝ